ꯈ ꯑꯔꯤꯕ ꯅꯪ ꯒꯤꯐꯪ ꯀ ꯇꯧꯈ꯭ꯔꯦꯕ
ꯑꯁ ꯑꯩꯒꯤ ꯐꯣꯟꯗꯨ ꯅꯍꯥꯟꯕ ꯑꯩꯒꯤ ꯐꯃꯨꯡꯗꯒꯤ ꯇꯥꯈ꯭ꯔꯕ ꯑꯗꯨꯒ ꯕꯔ ꯈꯥꯎꯔꯒ ꯀꯣ ꯃꯊꯪꯗ ꯑꯣꯟ ꯑꯣꯐ ꯑꯣꯟ ꯑꯣꯐ ꯆꯠꯄ ꯑꯁ ꯑꯗꯨꯒꯤ ꯑꯩꯒꯤ ꯐꯣꯟꯁꯦ ꯑꯩ ꯄꯩꯁꯥ ꯂꯩꯇ꯭ꯔꯁꯨꯦ ꯑꯩꯒꯤ ꯀꯤꯗꯅꯤ ꯑꯃ ꯌꯣꯟꯊꯣꯛꯔꯒ ꯑꯥꯏꯐꯣꯟ ꯑꯃ ꯂꯧꯔꯒꯦꯅ ꯑꯩ ꯈꯜꯂꯒ ꯂꯩ ꯅꯪ ꯀꯔꯤ ꯈꯟꯕ꯭ꯔꯥ ꯑꯗꯣ
ꯅꯪꯁ ꯇ ꯀꯃ ꯈꯥꯡꯒꯅꯣ ꯅꯪ ꯍꯤꯅꯤ ꯂꯩꯇ꯭ꯔꯤꯗꯤ ꯀꯔꯝꯕ ꯍꯤꯡꯒꯦꯔꯥ ꯅꯪ
ꯔꯁꯨ ꯍ ꯑꯣꯏꯒꯗꯦ ꯑꯃꯂꯦꯅꯥ
ꯑꯗꯨꯗꯤ ꯀꯤꯅꯤ ꯑꯃꯗꯤ ꯐꯖꯅ ꯐꯪꯁꯟ ꯇꯧꯗꯕꯅꯦ
ꯑꯣ ꯑꯗꯨꯗꯤ ꯑꯩ ꯁꯦꯀꯦꯟ ꯍꯦꯟ ꯐꯣꯟꯅ ꯂꯩꯔꯒꯦ
ꯐꯣꯟ ꯑꯃ ꯀꯔꯤꯔꯥ ꯍꯣꯡꯕꯗꯨ ꯑꯃꯂ ꯑꯣꯔꯣ
ꯍꯣꯏ ꯑꯗꯨꯅ ꯂꯩꯔꯒꯦ
ꯍꯣꯏ ꯑꯗꯨꯅ ꯑꯗꯨꯏꯗꯤꯀꯣ ꯅꯪꯗ ꯐꯔꯗꯤ ꯑꯐꯕ ꯐꯪꯕꯅꯦ
ꯎꯝ ꯑꯁꯨ ꯌꯥꯏ
ꯎꯝ ꯑꯗꯨꯗꯩꯅ
ꯅꯪꯗꯤ ꯕ꯭ꯂꯀꯦꯠ ꯁꯨꯕ꯭ꯔꯥ ꯁꯝꯃꯥꯟꯗꯥ
ꯕ꯭ꯂꯦꯡꯀꯦꯠ
ꯑ ꯋꯥꯁꯇꯕ꯭ꯔꯥ
ꯇꯧꯋꯦꯗ ꯑꯩꯗꯤ
ꯑꯥ
ꯅꯠꯇꯦ ꯑ ꯋꯥꯟ ꯏꯌꯥꯔꯗ ꯑꯃ
ꯅꯪꯁꯨꯨꯕ꯭ꯔꯥ
ꯍꯣꯏ ꯅꯪꯗꯤꯌꯦ
ꯑꯁ ꯑꯩ ꯑꯩꯁꯨ ꯑꯃꯨꯔꯛ ꯁꯨꯕꯅꯦꯗ
ꯎꯝ ꯇꯈꯦ ꯁꯤꯨꯕꯁꯨꯨ ꯍꯥꯏꯣ ꯆꯥꯎꯕꯅꯤꯅ
ꯁꯦꯃꯣꯏ
ꯍꯣꯏ
ꯎꯝ
ꯅꯪ ꯀꯔꯤ ꯅꯪꯅ ꯁꯤ ꯀꯔꯤ ꯇꯧꯕ꯭ꯔꯥ
ꯑ ꯉꯁꯤꯗꯣ ꯑꯩꯗꯣ ꯉꯁꯤꯗꯣ ꯑꯩꯒꯤ ꯀꯩꯅꯣꯝꯗ ꯆꯠꯂꯦ ꯎꯝ ꯁꯤ ꯑꯩꯒꯤ ꯕꯦꯡ ꯑꯦꯀꯥꯎꯟ ꯀꯣ ꯀꯦ ꯋꯥꯏ ꯁꯤ ꯑꯞꯗꯦꯠ ꯇꯧꯅꯤꯡꯉꯥꯏ ꯕꯦꯡꯗ ꯆꯠꯂ ꯉꯁꯤ
ꯑꯣ ꯉꯁꯤ ꯁꯟꯗꯦ ꯑꯣꯄꯦꯟ ꯇꯧꯕ꯭ꯔꯥ
ꯑꯁ ꯑꯩꯈꯣꯏ ꯃꯅꯥꯛꯛꯇ ꯂꯩꯀꯥꯏꯗ ꯑꯃꯗ ꯑ ꯑꯩꯈꯣꯏ ꯂꯩꯀꯥꯏ ꯅꯨꯄꯥ ꯃꯅ ꯍꯥꯡꯕ ꯑꯗꯨꯗꯗꯤ ꯍꯥꯡꯉꯦ
ꯑꯣ ꯅꯨꯡꯉꯥꯏꯔꯅ ꯑꯗꯤꯇꯑꯦ
ꯑꯗꯨ ꯑꯩ ꯆꯠꯂꯁꯨ ꯕꯦꯟꯒꯤ ꯁꯥꯏꯕꯔ ꯌꯥꯗꯦꯅ ꯑꯃꯨꯛꯀ ꯇꯧꯗ꯭ꯔꯦ ꯎꯝ
ꯆꯥꯄꯖꯤꯇꯌꯥ ꯇ
ꯑꯁ ꯀꯔꯤ ꯍꯥꯏꯕ꯭ꯔꯥ
ꯁꯕ꯭ꯔꯥ
ꯑꯁ ꯕꯤꯔ꯭ꯔꯥꯅꯦ ꯎꯝ ꯎꯝ
ꯑ ꯍꯋꯥꯔꯦ
ꯍꯣꯏ ꯌꯥꯝ ꯄꯦꯏꯑꯦ
ꯑꯗꯨ
ꯑꯁ ꯑꯩ ꯁꯦꯀꯦꯟ ꯍꯦꯟꯒꯤ ꯗꯨꯀꯥꯟ ꯑꯃ ꯍꯥꯡꯉꯦꯕ ꯑꯗꯨ ꯑ ꯐꯤꯒꯨꯝꯕ ꯀꯨꯔꯇꯥꯒꯨꯝꯕ ꯌꯥꯝ ꯄꯨꯔꯛꯑꯦ ꯅꯪꯁꯨ ꯅꯪꯒꯤ ꯂꯩꯀꯩꯗ ꯅ ꯅꯪꯒꯤ ꯅꯃꯥꯟꯕꯤ ꯅꯨꯄꯤꯁꯤꯡꯗ ꯍꯥꯏꯔꯒ ꯌꯦꯡꯕ ꯂꯥꯛꯑꯣ
ꯍꯣꯏ ꯍꯣꯏ ꯂꯥꯛꯀꯦ ꯑꯩꯕꯨꯀꯣ ꯗꯤꯁꯀꯥꯎꯟ ꯄꯤꯌꯣꯀꯣ
ꯑꯁ ꯗꯤꯁꯀꯥꯎꯟ ꯌꯥꯝ ꯂꯩꯑꯦ ꯄꯤꯁ ꯑꯃꯗ ꯐꯤꯐꯇꯤ ꯐꯤꯐꯇꯤꯅꯦ ꯂꯥꯁꯇ ꯌꯥꯎꯈ꯭ꯔꯦ ꯎꯝ ꯑꯉ ꯅꯁꯨ ꯈꯔꯑꯣ
ꯑꯣꯏ ꯂꯥꯛꯀꯦ
ꯑꯝ
ꯍꯌꯦꯡꯒꯨꯝꯕ ꯅꯦꯠꯇ꯭ꯔꯦ ꯅꯠꯇ꯭ꯔꯗꯤ ꯅꯦꯛꯁ ꯋꯤꯛꯀꯨꯝꯕꯗ ꯑꯩ ꯋꯥꯔꯦ ꯉꯁꯤꯗꯤ
ꯎꯥ
ꯎꯝ
ꯅꯣꯏꯗꯤ ꯅꯣꯏꯗꯤ ꯌꯨꯝꯗ ꯂꯩꯕ ꯅꯨꯡꯉꯥꯏꯕ꯭ꯔꯥ
ꯌꯨꯝꯗ ꯂꯩꯕ ꯅꯨꯡꯉꯥꯏ ꯍꯥꯏꯗꯤꯀꯣ ꯃꯄꯥꯟꯗ ꯂꯩꯕ ꯍꯥꯏꯅ ꯅꯨꯡꯉꯥꯏꯌꯦ ꯃꯄꯜꯗꯗꯤ ꯃꯄꯟꯗ
ꯃꯄꯠꯇꯅ ꯅꯨꯅꯨꯡꯉꯥꯏꯕ
ꯍꯣꯏ ꯃꯄꯥꯟꯗꯗꯤ ꯀꯣꯏꯕ ꯆꯠꯂꯁꯨ ꯅꯨꯡꯉꯥꯏꯌꯦ ꯃ ꯄꯥꯡꯁꯨ ꯐꯖ ꯐꯖꯕ ꯂꯩꯌꯦ ꯅꯨꯡꯉꯥꯏꯌꯦ ꯑꯗꯨꯗꯤ
ꯎꯝꯔꯦꯕ
ꯅꯪꯗꯨꯀ
ꯎꯝ
ꯃꯄꯥꯟꯗ ꯆꯀꯔꯦ
ꯑ ꯑꯁꯨꯃꯦ ꯄꯗ ꯑꯗꯨꯝ ꯆꯠꯂꯦ
ꯅꯨꯡꯉꯥꯏꯌꯦꯀꯣ
ꯑꯅꯨꯡꯉꯑꯦ
ꯍꯣꯏ
ꯎꯝ
ꯑ ꯎ ꯑꯗꯨ ꯅꯪ ꯖꯨꯒꯨꯝꯕ ꯇ ꯆꯠꯈ꯭ꯔꯤꯕ꯭ꯔꯥ
ꯖꯨꯗꯔꯥ
ꯍꯣꯏ
ꯑꯁꯖꯨꯗ ꯆꯂꯦ
ꯑ ꯀꯔꯤ ꯀꯔꯤ ꯃꯣꯡꯒꯤꯗꯣ ꯌꯥꯝ ꯁꯥꯊꯤꯑꯀꯣ
ꯑꯁ ꯃꯪꯀꯤꯗꯨꯅ ꯑꯩꯕꯨ ꯄꯥꯝꯃꯦꯅ ꯑꯩꯕꯨ ꯇꯥꯟꯅꯕꯗ ꯇꯥꯟꯅꯕꯗ ꯑꯩꯗꯤ ꯁꯤꯒꯗꯧꯔꯦ ꯉꯔꯥꯡ
ꯎꯝ ꯅꯪꯗꯤ ꯖꯨ ꯅꯪꯁꯨ ꯚꯤꯖꯤꯠ ꯇꯧꯕ꯭ꯔꯥ
ꯍꯣꯏ ꯑꯩꯈꯣꯏꯒꯤ ꯌꯨꯝ ꯃꯅꯥꯛꯇ ꯖꯨ ꯑꯃ ꯂꯩꯌꯦꯕ ꯑ ꯃꯄꯥꯟꯗ ꯂꯩꯕ ꯃꯇꯝꯗ ꯑꯩꯈꯣꯏꯒꯤ ꯔꯦꯟꯗꯣ ꯑꯗꯨꯒꯤ ꯃꯅꯥꯛꯇꯁꯨꯨ ꯑꯃ ꯂꯩꯌꯦꯦ ꯑꯗ ꯐꯗꯤꯅ ꯊꯤꯅ ꯆꯠꯄꯅꯤꯗ ꯏꯚꯤꯅꯤꯡ ꯋꯥꯛꯀꯨꯝꯕ ꯃꯣꯔꯅꯤꯡ ꯋꯥꯛꯀꯨꯝꯕ ꯆꯠꯄꯗꯨꯣ
ꯑꯝ
ꯍꯦꯖꯨꯔꯤ ꯀꯣ ꯌꯥꯝ ꯅꯨꯡꯉꯥꯏꯌꯦꯦ
ꯑꯣ
ꯎꯝ
ꯑꯣ ꯀꯔꯤ ꯀꯔꯤ ꯑꯦꯅꯤꯃꯜꯁ ꯂꯩꯕ꯭ꯔꯥ
ꯑꯃꯁꯤ ꯌꯥꯝ ꯂꯩꯦ ꯃꯣꯡꯀꯤꯁꯨꯣ ꯑꯦꯟꯇ꯭ꯔꯦꯟꯁ ꯃꯣꯡ ꯀꯤ ꯂꯩꯌꯦ ꯑꯗꯨꯒ ꯈꯤꯇꯪ ꯆꯠꯂꯒ ꯕꯥꯔꯠꯀꯤ ꯁꯦꯛꯁꯟ ꯂꯩꯑ ꯐꯔꯁꯨ ꯐꯖꯕ ꯐꯖꯕ ꯂꯩꯦ ꯀꯇꯖ ꯎꯝ ꯐꯤꯤꯁ ꯀꯨꯝꯕ ꯑ
ꯑꯥ
ꯐꯦꯁꯀꯨꯝꯁꯨ ꯐꯖ ꯐꯖꯕ
ꯑꯣ ꯐꯤꯁ ꯔ ꯑꯣ ꯐꯤꯁ ꯒꯣꯜꯗꯟ ꯐꯤꯁꯀꯨꯝꯕꯗꯤ ꯂꯩꯕ꯭ꯔꯥ
ꯒꯣꯜꯗꯟ ꯐꯤꯁꯁꯨ ꯍꯣꯏ ꯌꯥꯝ ꯂꯩꯌꯦ ꯒꯣꯜꯗꯟ ꯐꯤꯁꯁꯨꯀꯣ ꯇꯥꯏ ꯑꯅꯧꯕ ꯑꯅꯧꯕ ꯌꯥꯝ ꯂꯩꯌꯦ ꯐꯖꯩꯌꯦ ꯎꯝ
ꯑꯝ
ꯑꯗꯨꯒ ꯑꯗꯨꯗꯨꯒꯤ ꯃꯅꯥꯛꯇꯀꯣ
ꯑꯥ
ꯎꯝ ꯀꯔꯤꯔꯥ ꯑꯥ ꯑ ꯏꯁꯇ꯭꯭ꯔꯤꯠ ꯐꯨꯠ ꯀꯨꯝꯕ ꯑꯗꯨ
ꯎꯝ
ꯌꯥꯝ ꯂꯩꯌꯦ ꯑꯗꯨꯒ ꯖꯨ ꯆꯠꯄ ꯑꯗꯨ ꯍꯜꯂꯛꯄ ꯃꯇꯝꯗ ꯑꯗꯨꯗꯨꯒ ꯆꯥꯕ ꯈꯔ ꯌꯥꯝ ꯅꯨꯡꯉꯥꯏꯗ
ꯑꯣ ꯑꯁ ꯌꯥꯝ ꯅꯨꯡꯉꯥꯏꯔꯝꯒꯅꯤ
ꯎꯝ ꯅꯪꯗꯤꯀꯣ ꯏꯁꯇ꯭ꯔꯤꯠ ꯐꯨꯗ ꯅꯪꯒꯤ ꯏꯁ ꯐꯦꯚꯔꯥꯏꯠ ꯏꯁꯇ꯭ꯔꯤꯠ ꯐꯨꯗꯇꯤ ꯀꯔꯤꯔꯥ
ꯑꯁ ꯑꯩꯗꯤ ꯈꯔ ꯏꯁꯄꯥꯏꯁꯤ ꯑꯣꯏꯕꯗꯣ ꯑꯗꯨꯒꯨꯝꯕ ꯆꯥꯅꯤꯡꯉꯦ ꯅꯪꯗꯤ ꯀꯔꯤ ꯄꯥꯝꯕ꯭ꯔꯥ
ꯑꯩꯁꯨ ꯃꯣꯃꯣꯒꯨꯝꯕ ꯑꯗꯨꯒ ꯑꯥ ꯄꯅꯤ ꯑꯩꯗꯤ ꯄꯥꯅꯤ ꯄꯨꯔꯤ ꯌꯥꯝꯅ ꯄꯥꯝ ꯃ‌ꯦ ꯑꯗꯨꯒ ꯃꯤꯊꯥꯏꯕꯥꯜꯒꯨꯝꯕ ꯑꯩꯗꯤ ꯀꯣ ꯃꯤꯊꯥ ꯄꯟ ꯇꯨ ꯃꯤ ꯃꯤꯊꯥ ꯄꯥꯏ ꯄꯥꯟꯗꯨ ꯊꯤꯅ ꯆꯥꯕꯅꯤꯗ
ꯊ‌ꯦꯄꯥꯟ ꯀ‌ꯣ ꯑꯣ ꯑꯗꯨ ꯃꯤꯊꯥꯏ ꯄꯥꯥꯟꯗꯨꯁꯨ ꯏꯒꯤ ꯗꯃꯛꯇ ꯌꯥꯝ ꯐꯩ ꯍꯥꯏꯌ‌ꯦ
ꯎꯝ ꯃꯥꯒꯤ ꯂꯤꯕꯗꯨ ꯑꯥ ꯌꯥꯝ ꯎꯝ ꯅꯨꯄꯤꯒꯤ ꯐꯥꯕꯅꯦ
ꯑ‌ꯣ ꯑꯩꯁꯨ ꯀ‌ꯣ ꯍꯜꯂꯣ ꯑꯩꯁꯨ ꯅꯍꯥꯟ ꯏꯃꯥꯟꯅꯕꯤꯅ ꯆꯥꯎꯑꯣ ꯆꯥꯅꯣ ꯆꯥꯏꯌꯦꯕ
ꯑꯥ ꯍꯣꯏ ꯑꯩꯗꯤ ꯅꯨꯡꯇꯤꯒꯤ ꯆꯥꯕꯅꯦ
ꯅꯪ ꯅꯨꯡꯇꯤꯒꯤ ꯆꯥꯕ꯭ꯔꯥ ꯅꯪ ꯅꯪꯒꯤ ꯇꯤꯕꯤ ꯂ‌ꯣꯏꯗꯕ꯭ꯔꯥ ꯑꯗꯨꯗꯤ
ꯅꯠꯇꯦꯗ ꯑꯩꯗꯤ ꯑꯗꯨ ꯅꯨꯡꯇꯤꯅ ꯆꯥꯕꯒꯤꯀꯣ ꯑꯩ ꯅꯍꯥꯟ ꯈꯤꯇꯪ ꯑꯩꯒꯤ ꯐꯦꯁꯇꯨ ꯄꯤꯝꯄꯜꯁꯀꯨꯝꯕ ꯌꯥꯝ ꯂꯩꯌꯦ ꯑꯗꯨ ꯑꯗꯨ ꯆꯥꯗꯔ ꯆꯥꯔꯒ ꯑꯩꯒꯤ ꯐꯦꯁꯇ‌ꯣ ꯌꯥꯝ ꯀ꯭ꯂꯤꯌꯥꯔ ꯇꯧꯈꯔ‌ꯦ
ꯑꯣ ꯎꯝ ꯑꯁ ꯅꯪꯁꯨ
ꯑꯥ ꯇꯤꯟ ꯈꯣꯁ ꯀ‌ꯣꯃꯥꯏ ꯌꯥꯝ ꯆꯠꯈꯔ‌ꯦ ꯑꯗꯨ ꯆꯥꯕꯒꯤ
ꯑꯣ ꯅꯪ ꯅꯪꯁꯨ ꯑꯗꯨꯗꯤ ꯑꯩꯉꯣꯟꯗ ꯎꯅꯕ ꯂꯥꯛꯄ ꯀꯥꯟꯗ ꯑꯗꯨꯒ ꯄꯨꯔꯛꯄꯤꯌꯣ ꯀꯣ ꯂꯣꯟꯅ ꯄꯨꯔꯛ ꯑꯥ
ꯃꯣꯏꯅ ꯑ ꯑꯗꯨ ꯑꯗꯨꯗ ꯀꯔꯤꯔꯥ ꯑꯥ ꯏꯁꯇꯣꯟ ꯏꯁꯇꯣꯟ ꯍ‌ꯣꯏ ꯀꯨꯝꯕꯥ ꯃꯆꯥ ꯃꯆꯥꯗꯣ ꯍꯥꯞꯄꯅꯦꯕ ꯑꯗꯨꯒꯤ ꯑꯗꯨ ꯆꯥꯕꯒꯤ ꯐꯥꯕꯅꯦ
ꯑꯥ
ꯑꯗꯨꯒ ꯀꯔꯤꯔꯥ ꯑꯪ ꯑꯗꯨꯗꯨꯒꯤ ꯃꯅꯥꯛꯇ ꯄꯣꯟ ꯑꯃ ꯂꯩꯕꯅꯦ ꯑꯗꯨ ꯄꯣꯟꯗ ꯑꯥ ꯐꯤꯁ ꯌꯥꯝ ꯂꯩꯌꯦ
ꯑꯝ
ꯑꯗꯨꯗ ꯑ ꯀꯔꯤꯔ ꯑꯥ ꯑꯗꯨꯒꯤ ꯏꯁꯤꯡꯅꯀꯣ
ꯎꯝ
ꯇ ꯂꯤꯞꯇ ꯍꯥꯠꯄꯅꯦꯕ ꯑꯗꯨꯒꯤ ꯏꯁꯤꯡꯁꯨ ꯌꯥꯝ ꯐꯕꯅꯦ ꯅꯨꯄꯤꯒꯤ ꯀ ꯑ ꯐꯦꯁꯒꯨꯝꯕꯀ‌ꯣ ꯀ꯭ꯂꯤꯌꯥꯔ ꯇꯧꯕꯤꯕꯅꯦꯕ ꯑꯗꯨꯒꯤ ꯌꯥꯝ ꯐꯩꯗ ꯑꯗꯨꯗꯤ
ꯑꯣ ꯅꯪꯗꯤ ꯌꯥꯝ ꯈꯪꯉꯦꯅꯀꯣ
ꯍꯣꯏ ꯑꯗꯨꯕꯨꯀꯣ ꯒꯤ ꯁꯥꯏꯠ ꯑꯦꯐꯦꯛꯁꯨ ꯌꯥꯝ ꯂꯩꯑꯦ ꯗꯥꯏꯣꯔꯤꯌꯥꯒꯨꯝ ꯚꯣꯃꯤꯇꯤꯡꯒꯨꯝꯕ ꯀꯁꯇ ꯄꯦꯁꯦꯟꯁꯨ ꯂꯩꯌꯦꯦ ꯌꯥꯝ ꯂꯩꯑ ꯑꯗꯨꯕꯨ ꯆꯥꯕ ꯀꯝꯄ꯭ꯂꯦꯛꯁꯟꯒꯨꯝꯕ ꯐꯕꯒꯤ ꯑꯩꯗꯤ ꯆꯥꯕꯅꯦ
ꯑꯣ ꯑꯗꯨꯗ ꯑꯗꯨꯗꯤ ꯔꯤꯛꯁ ꯍꯦꯛꯇꯗꯤ ꯑ ꯁꯨꯄꯥꯟ ꯑꯣꯏꯔꯦꯅꯀꯣ
ꯍꯣꯏ ꯁꯤꯠꯄꯅꯤ ꯁꯟꯒꯤ ꯁꯤꯟꯇꯨꯝꯁꯨ ꯌꯥꯝꯅ ꯊꯣꯛꯄꯅꯤꯌꯦ
ꯑꯁ ꯁꯅꯤꯁ ꯇꯗꯤ ꯀꯔꯤ ꯀꯔꯤꯔꯥ
ꯆꯥꯅ ꯁꯤꯟ ꯇꯧꯅ ꯃꯔꯛ ꯃꯔꯛꯇ ꯐꯤꯚꯔꯒꯨꯝꯕ ꯑꯗꯨ ꯐꯤꯚꯔꯒꯨꯝꯕ ꯃꯣꯁꯂꯤ
ꯑꯣ ꯁꯤꯖ꯭ꯔꯣ ꯀꯣ
ꯍꯣꯏ ꯑꯗꯨꯕꯨ ꯎꯕꯔꯁꯨꯀꯣ ꯋꯥꯟ ꯃꯤꯅꯤꯠ ꯈꯛꯇ
ꯋꯥ ꯃꯤ
ꯑꯣ ꯑꯗꯨ ꯍꯤꯗꯥꯛ ꯆꯥꯕ꯭ꯔ ꯋꯥ ꯃꯤꯅꯤꯠ ꯂꯥꯛꯕꯗꯣ
ꯑ ꯄꯦꯟꯟ ꯀꯤꯂꯔ ꯆꯦ
ꯑꯣ
ꯅꯠꯇꯤ ꯄꯦꯡꯒꯂꯤꯔ ꯆꯥꯋꯅꯦ
ꯑꯣ ꯑꯁ ꯄꯤꯡ ꯄꯤꯡ ꯀꯂꯔ ꯌꯥꯝ ꯆꯥꯔꯗꯤ ꯄ ꯄꯤꯡ ꯀꯤꯂꯔ ꯌꯥꯝ ꯆꯥꯔꯗꯤ ꯏ ꯄꯨꯨꯒꯤꯗꯣ ꯌꯥꯝ ꯐꯠꯇꯦꯅ ꯍꯥꯏꯌꯦ
ꯄꯟ ꯀꯂꯔꯗꯨꯀꯣ ꯅꯪ ꯠ ꯈꯪꯕ꯭ꯔꯥ ꯒꯠ ꯍ ꯑꯣ ꯑꯦ ꯇꯀꯠ
ꯑꯣ ꯈꯪꯉꯦ
ꯁꯤꯅ ꯆꯦ
ꯨꯔꯒꯤꯊꯤꯗ
ꯍꯣꯏ ꯑꯗꯨꯗꯣ ꯄꯦꯟꯀꯤꯤꯜꯂꯔꯅꯦ ꯌꯥꯝ ꯐꯕꯅꯦ
ꯑꯗꯨꯒꯀꯣ ꯑꯁ ꯅꯍꯥꯟ ꯏꯃꯥꯟꯅ ꯕꯤꯍꯃꯅꯥ ꯒꯣꯔꯒꯤ ꯊꯤꯗꯣ ꯀꯣꯐꯤꯒꯤ ꯃꯔꯨꯅꯦꯅ ꯑꯩꯉꯣꯟꯗ ꯍꯥꯏꯕꯤꯕ
ꯇꯧꯕꯅꯦ ꯑ
ꯑꯗꯨꯒ ꯑꯩ ꯑꯗꯨꯗꯣ ꯑꯩ ꯒꯣꯣꯔꯒꯤ ꯃꯊꯤꯗ ꯂꯧꯣꯏꯔꯒ ꯀꯣꯐꯤ ꯊꯥꯛꯑꯦꯕ
ꯍꯣꯏ
ꯑꯁ ꯑꯩ ꯑꯗꯨ ꯆꯥꯔꯒ ꯐꯖꯅ ꯇꯨꯝꯃꯤꯦ
ꯍꯣꯏ ꯑꯗꯨꯅꯦ ꯀꯣꯠꯀꯤ ꯊꯤꯗꯣ ꯌꯥꯝ ꯐꯕꯅꯦ
ꯑꯩꯒꯤ ꯗꯤꯄ꯭ꯔꯦꯁꯟꯒꯨꯝꯕꯁꯨ ꯑ ꯏꯟꯁꯣꯃꯤꯌꯥ ꯀꯨꯝꯕꯁꯨ ꯂꯣꯏꯅ ꯃꯥꯡꯈ꯭ꯔ ꯑꯗꯨꯗꯒꯤ
ꯍꯣꯏ ꯑꯗꯨꯅꯦ ꯑꯗꯨꯗꯤ ꯌꯥꯝ ꯐꯕꯅꯦ ꯅꯪ ꯑꯅꯥꯕ ꯌꯥꯝ ꯂꯩꯔꯁꯨꯀꯣ ꯑꯗꯨꯅ ꯊꯤꯅ ꯑꯃ ꯑꯃ ꯑꯅꯤ ꯑꯅꯤ ꯆꯥꯔꯗꯤꯀꯣ ꯌꯥꯝꯅ ꯐꯕꯅꯦ
ꯑꯁ ꯑꯩ ꯑꯗꯨ ꯑꯗꯨꯝ ꯇꯧꯔꯒꯦ ꯍꯧꯖꯤꯛꯗꯤ
ꯍꯣꯏ ꯏꯁꯤꯡꯁꯨ ꯐꯕꯅꯦ ꯑꯗꯨꯕꯨ ꯑꯗꯨꯅ ꯍꯦꯟꯅ ꯐꯌꯦ
ꯑꯣ ꯑꯁ ꯅꯪꯗꯤ ꯗꯣꯛꯇꯔꯥ
ꯅꯠꯇꯗ ꯑꯩꯁꯨ ꯗꯤꯄ꯭ꯂꯣꯃꯥꯒꯨꯝꯕ ꯇꯧꯋꯦ ꯗꯣꯛꯔ ꯗꯣꯛꯣꯛꯇꯔꯒꯤ ꯗꯤꯄ꯭ꯂꯣꯃꯥ
ꯑꯣ ꯑꯁ ꯑꯩꯗꯤ ꯅꯕꯨꯣꯅꯥꯟ ꯇꯤꯕꯤꯗ ꯕꯅ ꯇꯣꯕꯀꯣ
ꯑ ꯃꯠꯇꯦꯗ ꯑ ꯑꯩꯗꯤ ꯊꯣꯛꯇꯦ ꯑꯩꯒꯤ ꯑꯩꯒꯤ ꯐꯦꯁꯇꯨꯀꯣ ꯌꯥꯝ ꯐꯖꯕꯒꯤ ꯑꯩ ꯃꯤꯕꯨ ꯎꯍꯟꯗꯦꯕ ꯃꯤꯅ ꯎꯔꯗꯤ ꯑꯩꯕꯨ ꯑꯦꯇꯦꯛ ꯇꯧꯕꯅ
ꯑꯁ ꯑꯁ ꯑꯗꯨ ꯅꯪꯗꯤ ꯀꯩꯅꯣ ꯃꯨꯁꯂꯤꯝ ꯈꯣꯏꯅ ꯀꯕꯔ ꯇꯧꯕꯒꯨꯝꯅ ꯂꯩꯔꯦ
ꯅꯠꯇ ꯑꯗꯤ ꯃꯄꯥꯟꯗ ꯊꯣꯛꯣꯛꯇ
ꯌ ꯂꯩꯕ
ꯍꯣꯏ ꯑꯩꯗꯤ ꯌꯨꯝꯗ ꯂꯩꯕꯅꯦ ꯑꯗꯨꯒ ꯍꯣꯝ ꯍꯣꯝ ꯑꯔꯅꯤꯡꯒꯨꯝꯕ ꯇꯧꯋꯦ ꯑꯩꯗꯤ
ꯎ ꯇꯨꯅ ꯀꯅ ꯄꯗꯤ ꯈꯔꯤ ꯇꯕ꯭ꯔꯥ
ꯑꯩꯒꯤ ꯅꯨꯄꯥ ꯂꯩꯇꯦ ꯑꯩ ꯈꯛꯇ
ꯈꯛꯇ ꯌꯨꯝꯗꯅꯪꯈꯛꯇ ꯂꯩꯕ
ꯑꯩ ꯈꯛꯇ ꯂꯩꯌꯦ
ꯑꯣ ꯏꯗꯗꯤ ꯀꯤꯗꯕ꯭ꯔꯥ ꯅꯊꯟꯗ ꯂꯩꯕꯗꯣ
ꯀ ꯇꯗ ꯑꯩꯗꯤ ꯣꯜꯒꯁꯤꯗꯨ ꯆꯥꯕꯀꯣ ꯀ ꯁꯨ ꯐꯥꯎꯗꯦ
ꯑꯗꯨꯒꯨꯝꯕꯗꯣ ꯅꯪ ꯌꯣꯟꯕ ꯍꯧꯥꯎꯔꯣ
ꯍꯣꯏ ꯑꯗꯨ ꯑꯗꯨ ꯑꯗꯨ ꯀꯣꯟꯅꯪꯀꯣ
ꯎꯝ
ꯑꯩꯕꯨ ꯚꯤꯖꯤꯠ ꯇꯧꯕ ꯂꯥꯛꯄ ꯃꯇꯝꯗ ꯀꯦ ꯑꯦꯐ ꯁꯤꯗꯨ ꯄꯨꯔꯛꯑꯣ ꯐ ꯁꯤ ꯍ ꯀꯦ ꯑꯦꯐ ꯁꯤ ꯁꯤꯒꯨꯝꯕ ꯄꯤꯖꯒꯨꯝꯕ ꯄꯨꯔꯛꯑꯣꯀꯣ ꯌꯥꯝꯅ
ꯎ
ꯑꯗꯨꯗꯤ ꯑꯩꯅ ꯅꯝꯕꯨ ꯕ꯭ꯌꯨꯇꯤ ꯇꯤꯞꯁ ꯍꯥꯏꯕꯤꯒꯦ
ꯑꯣ